ꯍꯜꯂꯣ ꯇꯥꯔꯕꯣ꯫
ꯑꯥ ꯇꯥꯔꯦ ꯃꯁꯥꯅ ꯀꯛꯈ꯭ꯔꯦ꯫
ꯃ ꯃꯁꯥ ꯀꯛꯈꯦ ꯃꯤꯅꯤꯠ ꯀꯌꯥꯗꯣ ꯀꯨꯟꯊ꯭ꯔꯥ ꯃꯥꯜꯂꯦ꯫
ꯀꯨꯟꯊ꯭ꯔꯥ ꯃꯉꯥ ꯍꯦꯜꯂꯦ ꯍꯧꯖꯤꯛꯇꯤꯗꯨꯗꯤ꯫
ꯑꯃ ꯑꯗꯨꯗꯤ ꯃꯅꯤ ꯌꯥꯝ ꯐꯪꯑꯅꯤꯌꯦ꯫
ꯃꯣꯏ ꯀꯥꯔꯤꯌꯥꯁꯦ ꯌꯥꯝ ꯐꯕꯅꯦ ꯑꯩꯉꯣꯟꯗ ꯄꯩꯁꯥ ꯊꯣꯛꯇꯕ ꯑꯩꯉꯣꯟꯗ ꯄꯩꯁꯥ ꯌꯥꯝ ꯊꯣꯛꯍꯟꯕꯤꯔꯦ꯫
ꯑꯗꯨꯅꯦ ꯍꯥꯏꯕꯁꯦ ꯚꯦꯔꯤ ꯊꯦꯡꯀ꯭ꯌꯨ ꯍꯥꯏꯒꯗꯕ ꯅꯠꯇ꯭ꯔꯥ ꯑꯗꯨ ꯅꯣꯏ ꯆꯦꯗꯗꯤ ꯄꯤꯔꯨꯅꯨꯟ꯫
ꯑꯗꯨꯅꯦ ꯑꯩꯈꯣꯏ ꯆꯦꯗ ꯍꯧꯖꯤꯛꯀꯤꯗꯗꯤ ꯍꯧꯖꯤꯛꯀꯤꯗꯗꯤ ꯄꯤꯔꯔꯣꯏ ꯃꯉꯣꯟ꯫
ꯎꯝ ꯄꯤꯔꯨꯅꯨ ꯑꯩꯒꯤ ꯀꯣꯜꯒꯤ ꯀꯣꯜ ꯃꯉꯥꯔꯛ ꯁꯥꯟꯅꯕꯗ ꯅꯪ ꯑꯩꯒꯤ ꯑꯅꯤꯔꯛ ꯁꯨꯗꯣꯔꯦ꯫ ꯅꯪꯒ ꯋꯥꯔꯤ ꯁꯥꯟꯅꯔꯤꯁꯦ ꯑꯗꯨꯒ ꯅꯪꯅ ꯑꯩꯉꯣꯟꯗ ꯑꯃꯨꯛ ꯀꯣꯜ ꯇꯧꯔꯁꯦ ꯅꯪꯒꯤꯁꯨ ꯑꯅꯤꯔꯛ ꯁꯨꯗꫭ ꯑꯣꯏꯔꯝꯒꯅꯤ꯫
ꯑꯥ꯫
ꯄꯤꯔꯨꯅꯨ ꯑꯩꯈꯣꯏꯅꯤꯒꯤ ꯋꯥꯔꯤ ꯁꯥꯟꯅꯕꯁꯦ꯫
ꯅꯪꯒꯤ ꯐꯥꯏꯚ ꯇꯥꯏꯝꯁ ꯀꯣꯜꯗꯨ ꯄꯤꯔꯨꯅꯨ ꯃꯉꯣꯟꯗ ꯃꯍꯥꯛ ꯑꯐꯕꯤꯅꯤ꯫
ꯃꯥ ꯑꯩꯉꯣꯟꯗꯒꯤ ꯑꯦꯛꯁꯇꫭꯔꯠ ꯇꯧꯒꯦ ꯇꯧꯅꯤ ꯒꯣꯜ ꯗꯤꯒꯔ ꯑꯣꯏꯔꯒ꯫
ꯑꯁ ꯅꯪꯅ ꯃꯔꯣꯝ ꯃ ꯅꯣꯏ ꯐꯥꯏꯕꯔ ꯗꯒꯤ ꯁꯝꯗ꯭ꯔꯤꯁꯦ ꯀꯩꯗꯧ ꯍꯥꯏꯅ ꯐꯥꯏꯕꯔ ꯌꯥꯗ꯭ꯔꯤꯔꯥꯕ꯫
ꯑꯥ꯫
ꯀꯩꯒꯤ ꯄꯩꯁꯥ ꯍꯥꯞꯇ꯭ꯔꯕꯣ
ꯁꯦꯝꯗꯕ ꯁꯦꯝꯗꯕꯒꯤ
ꯑꯁ ꯋꯥꯔꯝꯒꯅꯤ
ꯑꯗꯨꯅꯤ
ꯑꯩꯁꯨ ꯑꯩꯒꯤ ꯃꯃꯥꯡꯒ ꯀꯥꯗꯣ ꯌꯥꯝ ꯂꯥꯞꯄꯦꯕ ꯐꯥꯏꯕꯔꯗꯣ ꯈꯤꯇꯪ ꯐꯪꯁꯨ ꯐꯪꯉꯁꯨ ꯌꯥꯝ ꯋꯥꯅ ꯐꯪꯉꯦꯕ ꯑꯗꯨ ꯔꯨꯇꯔ ꯑꯃ ꯍꯥꯞꯀꯦꯅ ꯈꯜꯂꯤ ꯀꯗꯥꯏ ꯌꯧꯈ꯭ꯔꯦ ꯑꯩꯈꯣꯏꯅꯤꯒꯤ ꯋꯥꯔꯤꯗꯣ ꯉꯁꯥꯏꯒꯤ꯫
ꯑꯣꯒꯦꯒꯤ ꯃꯥꯟꯗꯒꯤ꯫
ꯑ ꯑꯦ ꯑꯗꯨ ꯅꯣꯏ ꯍꯧꯖꯤꯛꯀꯤ ꯅꯃꯥꯟꯅꯕꯤ ꯍꯣꯏꯒꯤ ꯃꯣꯏ ꯏꯃꯥꯕ ꯍꯣꯏꯗꯨ ꯍꯨꯖꯤꯛꯁꯨ ꯑꯗꯨꯝ ꯑꯍꯥꯟꯕꯗꯤ ꯑꯣꯏꯔꯝꯃꯅꯤ ꯑꯗꯨꯗꯤ꯫
ꯑꯥꯥ ꯆꯍꯤ ꯌꯥꯡꯈꯩꯃꯨꯛ ꯁꯨꯔꯝꯃꯅꯤ꯫
ꯑꯁ ꯃꯣꯏꯁꯦ ꯑꯣꯜ ꯂꯕꯔꯅꯦ ꯍꯥꯏ ꯑꯃꯅ ꯇꯣꯝꯂꯣ ꯑꯃꯅ ꯅꯠꯇ꯭ꯔꯒꯅ ꯐꯦꯃꯤꯂꯤ ꯐꯦꯝ ꯑꯣꯏꯔꯤꯔꯣ꯫
ꯑ ꯈ ꯈꯪꯗꯦ ꯑꯗꯨꯗꯤ ꯇꯣꯝꯕꯣꯏ ꯇꯣꯝꯕꯣꯏꯅꯦ ꯑꯩꯈꯣꯏ ꯏꯃꯥꯟꯅꯕꯤꯒꯤ ꯀꯩꯅꯣꯗꯨꯗꯤ
ꯑꯣ ꯑꯣ
ꯑꯗꯨꯒ ꯊꯥꯏꯅ ꯁ꯭ꯀꯨꯜꯒ ꯆꯠꯄꯗꯒ ꯃꯃꯥ ꯃꯄꯥꯅ ꯒ ꯁꯞꯄꯣꯔꯀꯥ ꯇꯧꯕꯤꯔꯛꯑꯒ ꯀꯩꯅꯣꯒ ꯌꯥꯝ ꯇꯧꯋꯦ ꯍꯥꯏꯕꯅꯦ
ꯑꯗꯨ ꯀꯩꯁꯨ ꯀꯥꯏꯗ ꯍꯥꯏꯕ ꯊꯥꯏꯅꯗꯒꯤ ꯑꯦꯒꯖꯤꯁ ꯂꯩꯔꯕ ꯐꯠꯇ ꯅꯣꯏ ꯀꯩꯅꯣ ꯅꯪ ꯍꯥꯏꯁꯦ ꯅꯪ ꯁꯥꯎꯅꯤꯡꯉꯦꯔ
ꯅꯠꯇꯦ ꯃꯣꯏ ꯌꯥꯝ ꯐꯩꯌꯦꯕ
ꯐꯕꯅꯦ ꯍꯥꯏꯕ ꯑꯟꯗꯁ ꯑꯩꯈꯣꯏꯁꯨ ꯁꯤꯇꯜ ꯑꯩꯈꯣꯏ ꯑꯩꯈꯣꯏꯁꯨ ꯑꯩꯈꯣꯏ ꯃꯥꯥꯍꯣꯏ ꯌꯥꯝ ꯐꯩꯗ
ꯑꯣ ꯑꯗꯨꯒ ꯀꯩꯅꯣ ꯑꯥ ꯀꯅꯥ ꯃꯣꯏ ꯂꯩꯀꯥꯏꯒꯤ ꯃꯤꯅꯒ ꯖꯠꯁꯀ ꯇꯧꯔꯛꯄꯗ ꯑꯩꯈꯣꯏ ꯏꯃꯥꯟꯅꯕꯤ ꯍꯣꯏꯒꯤ ꯃꯙꯧꯗꯨꯅꯒ ꯅꯊꯧ ꯂꯩꯕ꯭ꯔꯣ ꯏꯆꯥ ꯅꯨꯄꯥ ꯄꯣꯛꯇꯕ ꯏꯆꯥ ꯅꯨꯄꯤꯁꯦ ꯅꯨꯄꯥ ꯑꯣꯜꯍꯟꯒꯦ ꯇꯧꯏꯕ ꯀ ꯍꯥꯏꯌꯦꯌꯦ
ꯑꯗꯨꯅꯦ ꯍꯥꯏꯕ ꯑꯗꯨꯝ ꯅꯨꯄꯥꯗꯩ ꯅꯨꯄꯤꯅ ꯌꯥꯝ ꯐꯔꯕꯅꯦ
ꯑꯗꯨꯅꯦ ꯅꯨꯄꯥꯈꯩꯁꯦ ꯇ꯭ꯔꯁ ꯇꯧꯕ ꯌꯥꯗꯦ
ꯃꯥꯅꯦ ꯍꯥꯏꯕ ꯀꯩꯅꯣ ꯀꯩꯅꯣ ꯅꯪ ꯍꯥꯏꯁꯦ ꯅꯪ ꯅꯪ ꯍꯩ ꯅꯪ ꯅꯪꯁꯨ ꯑꯣꯜꯂꯒꯦ ꯍꯥꯏꯔꯣ
ꯑꯥ ꯅꯥꯠꯇꯦ ꯍꯥꯏꯗꯤ
ꯑꯣ ꯀꯩꯁꯨꯕꯨꯗꯤ ꯀꯥꯏꯗꯦ ꯕꯠ
ꯑꯧ
ꯒ꯭ꯌꯥꯟ ꯇꯥꯔꯦ ꯀꯣ
ꯌꯥꯕꯅꯦ ꯃꯤꯁ ꯍꯥꯏꯔꯣ ꯍꯥꯏꯔꯣ
ꯈꯪꯗꯦ ꯑꯩꯁꯦ ꯑꯩꯗꯤ ꯍꯦꯛꯇ ꯋꯥꯔꯤ ꯁꯥꯟꯅꯔꯤ ꯈꯨꯗꯤꯡꯒꯤ ꯇ꯭ꯔꯥꯏꯕꯦꯜ ꯉꯥꯛꯇꯒ ꯁꯨꯝ ꯁꯥꯟꯅꯩꯌꯦꯕ
ꯀꯩꯅꯣ ꯍꯥꯏꯁꯦ ꯅꯨꯄꯥꯔꯣ ꯅꯨꯄꯤꯔꯣ
ꯅꯨꯄꯥꯗ
ꯇ꯭ꯔꯥꯏꯕꯦꯜꯒ ꯅꯪ ꯇ꯭ꯔꯥꯏꯕ ꯅꯣꯏ ꯅꯣꯏ ꯅꯪ ꯅꯣꯏ ꯇ꯭ꯔꯥꯏꯕꯦꯜ ꯈꯤꯇꯪꯕꯨꯗꯤ ꯃꯥꯜꯂꯦ ꯅꯣꯏ ꯅꯥꯁꯛꯁꯦ
ꯑꯩꯠ ꯑꯩ ꯃꯁꯛ ꯎꯔꯕꯣꯅꯦ
ꯅꯣꯏ ꯅꯣꯏ ꯆꯦ ꯉꯧꯔꯤꯗꯨꯗꯤ ꯅꯪꯒ ꯅꯣꯏ ꯆꯦꯒꯥ ꯀꯌꯥꯝ ꯈꯦꯠꯅꯗꯣꯔꯤꯒꯦ ꯍꯣꯏ ꯅꯪꯅꯕꯨꯗꯤ ꯐꯖꯕ ꯍꯦꯜꯂꯝꯒꯅꯤ ꯅꯪꯗꯤ ꯃꯨꯁꯨꯛ ꯃꯨꯕ꯭ꯔꯕꯥ
ꯑꯩꯔꯣ
ꯍꯝ
ꯎꯝ ꯃꯨꯗꯦꯗ ꯈꯣꯏ ꯆꯦꯅ ꯃꯨꯗꯦ ꯍꯥꯏꯕ ꯎꯝ ꯑꯩ ꯃꯨꯏ ꯍꯥꯏꯕ
ꯌꯥꯔꯦ ꯃꯋꯥ ꯂꯧꯅꯨ ꯅꯪꯗꯤ ꯋꯥꯆꯦꯞ ꯄꯥꯏꯗꯤꯌꯦ ꯑꯩꯗꯤ ꯃꯦꯁꯦꯁ ꯊꯥꯒꯦ ꯇꯧꯔꯝꯕꯅꯦ ꯍꯥꯏꯕ ꯀꯣꯜ ꯂꯣꯏꯒ꯭ꯔꯦ
ꯑꯇꯣꯞꯄꯃꯦ ꯑꯇꯣꯞꯄ ꯅꯝꯕꯔꯗ ꯑꯣꯏꯅ ꯄꯥꯏ
ꯑꯣꯑꯣ ꯑꯩꯗꯤ ꯑꯩꯅ ꯀꯩꯅꯣꯅꯦ ꯃꯥꯥꯏꯖꯤ ꯃꯦꯁꯦꯖ ꯊꯥ ꯊꯥꯕ ꯌꯥꯗꯦ ꯑꯣ ꯃꯥꯏꯁꯦ ꯏꯟꯐꯥꯏꯜꯅꯦꯜ ꯄꯥꯏꯗ꯭ꯔ ꯃꯥꯥꯜꯂꯦ ꯌꯥꯕꯅꯦ ꯚꯣꯗꯥꯗ ꯁꯤꯅꯤ ꯀꯩꯅꯣ ꯏꯌꯥꯔꯊꯦꯜꯂꯣ ꯅꯠꯇꯦ ꯁꯤꯅ ꯖꯤꯑꯣ
ꯖꯤꯌꯣꯗ ꯑꯥ
ꯁꯤꯝꯒꯖꯦ ꯑꯅꯤꯅꯦ ꯍꯥꯏꯕ ꯄꯥꯏꯔꯤꯖꯤ
ꯑꯁ ꯃꯣꯢ ꯑꯩꯇꯝ ꯑꯩꯅ ꯇꯝꯃꯤꯕ ꯃꯐꯝꯗꯨꯗ ꯀꯩꯅꯣ ꯕꯣꯗꯥ ꯌꯥꯗꯦ
ꯐꯥꯏꯕꯤꯅꯦ ꯍꯥꯏꯕ ꯑꯁꯣꯝꯗꯗꯤ ꯕꯣꯗꯥ
ꯁꯤꯗꯗꯤ ꯕꯣꯗꯥꯥ ꯅꯨꯡꯉꯥꯏ
ꯅꯨꯡꯉꯥꯏ ꯑꯁ ꯑꯩꯁꯨ ꯈꯔ ꯂꯥꯞꯊꯣꯛꯄꯗꯤ ꯌꯥꯗꯕꯅꯦ ꯑꯩꯁꯨ ꯕꯣꯗꯥꯗꯒꯤ ꯏꯌꯥꯔꯇꯦꯜ ꯁꯦꯝ ꯁꯦꯝꯗꯣꯛꯏꯅꯦ
ꯁꯦꯝꯗꯣꯛꯄꯗꯨ ꯑꯩꯈꯣꯏ ꯃꯊꯝ ꯃꯐꯝꯗꯨꯗꯗꯤ ꯌꯥꯝ ꯊꯤꯅ ꯀꯨꯏꯅ ꯇꯪꯉꯤꯒꯥꯏ ꯍꯥꯏꯕ ꯑꯗꯨꯒ
ꯆꯠꯊꯣꯛ ꯆꯠꯁꯤꯟ ꯇꯧꯕꯗ ꯀꯣ
ꯎꯝ ꯑꯗꯨꯕꯨꯗꯤ
ꯈꯪꯗ꯭ꯔꯦꯗ ꯑꯗꯣ ꯍꯨꯖꯤꯛꯀꯤ ꯃꯣꯙꯨꯕ꯭ꯂꯥꯗꯣ ꯈꯔꯗꯤ ꯑꯗꯨꯝ ꯈꯔꯗꯤ ꯑꯗꯨꯝ ꯂꯩꯗꯤ ꯂꯩꯕ ꯖꯥꯠ
ꯊꯥꯏꯅ ꯑꯉꯥꯡ ꯑꯣꯢꯔꯤꯀꯟ ꯑꯩꯅ ꯑꯩꯒꯖꯦ ꯀ꯭ꯂꯥꯁ
ꯈꯪꯗꯦ ꯄꯤ ꯅ꯭ꯔꯁꯔꯤꯔ ꯑꯗꯨꯋꯥꯏ ꯃꯇꯝꯗꯨꯗꯩ ꯃꯥꯝꯃꯣ ꯃꯣꯙꯨꯕꯂꯥꯒ ꯑꯗꯨꯝ ꯈꯪꯅꯕꯅꯦꯕ ꯍꯥꯏꯗꯤ ꯅꯦ ꯖꯣꯏꯁ꯭ꯔꯤ ꯑꯗꯨꯝ ꯊꯤꯟꯕ ꯂꯥꯛꯄꯒꯤ
ꯑꯀ ꯃꯃꯣ ꯃꯣꯗꯨꯕ꯭ꯂꯥꯌꯦ ꯑꯩ ꯁꯤꯔꯦꯗ ꯋꯥꯟꯗꯗꯣꯔꯦꯗ ꯑꯩ ꯑꯑꯁ ꯋꯥꯔꯤꯖꯦ
ꯑꯣꯠ
ꯀꯩꯗ꯭ꯋꯦꯞ ꯃꯕꯨꯡꯗꯨ ꯐꯕꯅꯦ
ꯃꯕꯨꯨꯛꯄꯨꯗꯤ ꯌꯥꯝ ꯐꯩꯌꯦ
ꯑꯗꯣ ꯑꯩꯗꯤ ꯌꯥꯝ ꯅꯨꯡꯁꯤꯗꯦ ꯃꯥꯗꯣ ꯑꯩꯒꯤ ꯑꯦꯟꯇꯤꯅꯦ ꯑꯥꯢ ꯗꯣꯟ ꯑꯥꯢ ꯗꯤꯡ ꯂꯥꯏꯛ ꯍꯥꯔ
ꯑꯗꯨꯀ
ꯃꯤꯁ ꯖꯣꯢꯁ꯭ꯔꯤꯖ ꯌꯥꯝ ꯅꯨꯡꯁꯤꯕꯅꯦ ꯃꯁꯛꯁꯨ ꯌꯥꯝ ꯇꯢꯪ ꯇꯏꯪꯅ
ꯀꯅꯥꯅꯣ ꯑꯃꯁꯨ ꯂꯩꯕꯅꯤ ꯀꯩꯅꯣꯒꯤ ꯑꯥꯑꯥꯑꯥꯑꯥ ꯃꯃꯤꯡ ꯀꯥꯎꯈꯔꯦ ꯑꯣꯖꯥ ꯃꯃꯤꯡꯗꯣ ꯑꯗꯨꯁꯨ ꯐꯕꯅꯤ
ꯀꯅꯥꯅꯣ
ꯃꯃꯤꯡ ꯈꯪꯗꯦ ꯅꯨꯄꯤꯅꯤ
ꯄꯨꯄꯨ ꯃꯤꯒꯣꯟꯗꯔꯣ
ꯈꯪꯗꯦ ꯑꯗꯨꯗꯤ ꯑꯥ ꯑꯥ ꯑꯗꯨꯗ
ꯃꯦꯝꯇꯨꯝꯕꯤꯔꯣ ꯑꯍꯍ
ꯎꯡ ꯈꯪꯗꯤꯌꯦ ꯃꯁꯛꯀ ꯃꯁꯛꯀ ꯀꯥꯎꯒꯔꯦ ꯑꯥ ꯑꯣꯖꯥ ꯑꯣꯏ ꯀꯥꯏ ꯍꯥꯏꯕꯅꯦ ꯊꯥꯏꯅ ꯑꯉꯥꯡ ꯑꯣꯏꯔꯤꯀꯥꯟꯗꯅꯦ ꯑꯗꯣ ꯍꯧꯖꯤꯛ ꯑꯣ ꯑꯣꯏꯔꯤꯕ꯭ꯔꯥ ꯑꯣꯏꯗꯕ꯭ꯔꯥ ꯈꯪꯗꯦ ꯀꯨꯏꯔꯅꯦꯍꯦ
ꯈꯪꯗ꯭ꯔꯦꯗ ꯗꯨꯗꯤ
ꯑꯗꯨꯅꯦ ꯍꯅꯨꯕꯤꯅꯦꯕ
ꯈꯪꯗ꯭ꯔꯦꯅꯦ ꯑ ꯑꯩꯈꯣꯏꯅ ꯍꯥꯏꯔꯤꯁꯤꯗꯤ ꯑꯗꯨꯝ ꯀꯩꯅꯣ ꯃꯁꯛꯀꯨꯝꯕ ꯌꯦꯡꯅꯗ꯭ꯔꯗꯤ ꯈꯪꯅꯔꯔꯣꯏ
ꯑꯗꯨꯅꯦ
ꯌꯥꯝ ꯂꯨꯊꯧ ꯑꯅꯤꯗꯨ ꯎꯅꯗ꯭ꯔꯗꯤ ꯂꯩ ꯉꯝꯗꯝ ꯑꯩꯈꯣꯏꯁꯤꯗ ꯑꯩꯈꯣꯏ ꯑꯩꯈꯣꯏ ꯕꯣꯔꯗꯤꯡ ꯂꯩꯔꯛꯑꯦꯕ ꯈꯪꯕꯔ ꯇꯦꯟ ꯊꯥꯔꯝꯗꯥꯏꯗ꯫
ꯑꯦ꯫
ꯂꯩꯔꯦꯕ ꯅꯐꯣꯡ ꯑꯩꯈꯣꯟꯗ ꯇꯦꯟ ꯊꯥꯔꯛꯑꯦꯕ ꯑꯗꯨꯒ꯫ ꯑꯅꯤꯗꯣ ꯑꯅꯤ ꯈꯪꯕ꯭ꯔ ꯃꯤꯁ ꯖꯣꯏꯁ꯭ꯔꯤ ꯀ꯭ꯂꯥꯁ ꯆꯪꯉꯛꯑꯅꯤꯕ ꯈꯪꯕ꯭ꯔꯥ꯫
ꯎꯝ꯫
ꯃꯗꯨ ꯂꯥꯅ ꯃꯈꯥꯗ ꯁꯪꯗꯣꯏ꯫ ꯁꯪꯕꯅꯦ ꯊꯤꯟ ꯂꯨꯟ ꯇꯧꯕꯅꯤ꯫ ꯊꯤꯕꯤꯌꯣꯒ ꯍꯥꯏꯗꯣꯏꯅꯦꯀꯣ꯫ ꯊꯤꯟꯕꯅꯦ ꯑꯗꯨ ꯁꯤꯗꯗꯤ ꯂꯦꯛꯇꯕꯅꯦ ꯃꯣꯏ ꯃꯣꯏ ꯃꯌꯨꯝꯗ ꯆꯠꯂ ꯂꯦꯛꯄꯟ꯫
ꯑꯣ ꯀꯩꯅꯣꯔꯥ ꯅꯦ ꯖꯣꯏꯁ꯭ꯔꯤ ꯑ ꯑꯥꯎ
ꯍꯦ ꯃꯃꯤꯡꯗꯤ ꯂꯥꯎꯅ ꯄꯟꯅꯣ ꯍꯥꯏꯕꯅꯦ ꯏꯟꯀꯦꯁ ꯇꯥꯟꯅꯔꯗꯤ ꯐꯖꯔꯣꯏ ꯍꯥꯏꯕ ꯃꯤꯋꯥ ꯉꯥꯡꯅꯔꯤꯅ ꯑꯩꯕꯨ ꯍꯦꯛꯇ ꯁꯦꯁ ꯃꯤꯋꯥꯃꯛꯇꯤ ꯅꯠꯇꯦ ꯕꯠ
ꯑꯐꯕ ꯃꯤꯒꯤ ꯋ ꯃꯤꯒꯤ ꯋꯥ ꯉꯥꯡꯉꯤꯅꯤ
ꯃꯁꯛ ꯌꯥꯝ ꯊꯤꯟꯖꯜꯂꯦ ꯄꯥꯝꯗꯤ ꯌꯥꯝ ꯄꯥꯝꯃꯨꯔꯦ ꯃꯥꯏ ꯃꯁꯛꯁꯦ ꯊꯤꯅ ꯐꯖꯕꯅꯦ ꯑꯩꯅ ꯑꯍꯟꯕ ꯎꯕ ꯀꯣ ꯑꯁ ꯈꯨꯐꯖ ꯑꯝꯅꯦ
ꯎꯝ ꯅꯦ ꯖꯣꯏꯁ꯭ꯔꯤꯔꯥ
ꯎꯝ
ꯑꯧ ꯃꯥ ꯏꯁꯀꯤꯝ ꯀꯩꯀꯥꯁꯤ ꯐꯥ ꯍꯥꯏꯗꯤ ꯐꯕꯅꯦꯕ ꯊꯥꯏꯅ ꯑꯗꯣ ꯍꯧꯖꯤꯛ꯫ ꯗꯤ ꯍꯥ ꯍꯥꯟꯅꯨꯁꯟꯕꯩ ꯑꯧ꯫
ꯊꯔꯤ ꯐꯤꯐ ꯇꯤꯗꯤ ꯍꯦꯜꯂꯝꯃꯅꯤ꯫
ꯃꯥꯏ ꯃꯆꯦ ꯑꯃꯁꯨ ꯑꯦꯜ ꯑꯦꯐꯇ ꯑꯣꯖꯥ ꯑꯣꯏꯌꯦ꯫
ꯈꯪꯗꯦ ꯑꯦꯜ ꯑꯦꯐꯇ ꯑꯣꯏꯕ ꯑꯣꯖꯥꯗꯨ ꯑꯃ ꯃꯥꯏ ꯃꯆꯤ ꯑꯃꯁꯨ꫰꫰ ꯅꯣꯡꯄꯣꯛ ꯁꯀ꯭ꯨꯜꯗ ꯑꯣꯖꯥ ꯑꯣꯏꯕꯅꯤ꯫
ꯑꯥ ꯅꯦ ꯑꯦꯖꯦꯟꯇꯤ꯫
ꯎꯝ ꯑꯗꯨꯁꯨ ꯌꯥꯝ ꯇꯞꯄꯅꯦ ꯑꯅꯤꯗꯨ ꯌꯥꯝ ꯈꯦꯠꯅꯕꯅꯦ꫰꫰
ꯌꯥꯝ ꯐꯕꯅꯦ ꯅꯦꯖꯦꯟꯇꯤꯗꯨꯁꯨ꯫
ꯎꯝ ꯋꯥꯗꯤ ꯑꯩ ꯑꯗꯨ ꯃꯥꯗꯤ ꯊꯦꯡꯅꯛꯗꯔꯦ ꯑꯉꯥꯡꯒꯤꯗ ꯇꯥꯛꯄꯅꯦꯕꯀꯣ꯫
ꯎꯝ꯫
ꯑꯗꯨꯗ ꯑꯩꯈꯣꯏꯒꯤ ꯃꯕꯨꯛ ꯌꯥꯝ ꯐꯥꯕꯅꯤ꯫ ꯑꯩꯈꯣꯏ ꯃꯌꯥꯝꯅ ꯑꯩꯈꯣꯏꯗꯤ ꯑꯩꯗꯤ ꯁꯦꯡꯅ ꯍꯥꯏꯔꯗꯤ ꯑꯝ꯫ ꯑꯩꯈꯣꯏꯒꯤ ꯏꯁꯥꯒꯤ ꯁꯦꯃꯦꯆ ꯀꯨꯝꯕ ꯃꯤꯗ ꯉꯥꯎꯗꯦꯕ꫰꫰
ꯎꯝ꯫
ꯑꯩꯈꯣꯏ ꯃꯤ ꯑꯍꯟꯒꯨꯝꯕ ꯆꯍꯤ ꯐꯤꯐꯇꯤꯟ ꯏꯌꯥꯔꯁꯀꯨꯝꯕ꯫ ꯈꯔ ꯈꯦꯠꯅꯕꯁꯤꯗ ꯉꯥꯎꯖꯩ ꯍꯥꯏꯇꯥꯔꯦ꯫
ꯏ꯫ ꯏ꯫
ꯇ꯭ꯋꯦꯟꯇꯤ ꯄ꯭ꯂꯁ ꯇ꯭ꯋꯦꯟꯇꯤ ꯄ꯭ꯂꯁꯀ ꯍꯥꯏꯔ ꯑꯁ ꯊꯤ ꯉꯥꯎꯊꯕꯅꯦ ꯑꯩ ꯍꯧꯖꯤꯛ꯫ ꯑꯩꯅ ꯒ꯭ꯔꯦꯖ꯭ꯨꯋꯦꯁꯟ ꯊꯝꯃꯛꯄꯗꯀꯣ ꯐꯥꯔꯁ ꯁꯦꯃꯤꯁꯇꯔ ꯇꯝꯕꯗ꯫ ꯑꯇꯣꯞꯄ ꯗꯤꯄꯥꯔꯠꯃꯦꯟꯅ ꯏꯁꯇꯤꯜ ꯍꯧꯖꯤꯛꯁꯨ ꯑꯗꯨꯝ ꯉꯥꯎꯔꯝꯕꯗꯤ ꯅꯨꯡꯁꯤꯔꯛꯄ ꯑꯗꯣ꯫ ꯁꯚꯦꯟ ꯏꯌꯔꯁ ꯍꯦꯜꯂꯕꯅꯦ ꯑꯁꯨꯛꯀꯤ ꯃꯇꯤꯛ ꯌꯥꯝ ꯐꯖꯕꯅꯤ ꯂꯩꯁꯥꯕꯤꯅꯤ ꯂꯩꯁꯥꯕꯤ꯫ ꯃꯥꯁꯦ ꯅꯨꯄꯥꯁꯤ ꯀꯥꯏꯅꯔꯒ ꯅꯨꯄꯥꯁꯤ ꯀꯣꯏꯅꯔ ꯑꯃꯨꯛ ꯀꯥꯏꯅꯔ ꯀꯥꯏꯅꯔꯥ ꯑꯗꯨꯝ ꯇꯧ ꯂꯩꯔꯕ꯫
ꯑꯁ꯫
ꯑꯗꯨ ꯃꯥꯅꯗꯤ ꯃꯥꯁꯤ ꯏꯟꯁꯇꯥꯗ ꯐꯣꯂꯣ ꯕꯦꯛ ꯇꯧꯔꯛꯑꯦꯕꯀꯣ ꯑꯗ ꯑꯩꯅ ꯁꯥꯛ ꯆꯛ ꯆꯥꯔꯤꯀꯥꯟꯗꯅꯦ ꯑꯦꯛꯁꯦꯞ ꯇꯧꯍꯧꯗ꯭ꯔꯕ ꯑꯗꯨꯒꯤꯅꯦ ꯑꯗꯨꯝ ꯀꯛꯊꯠꯄꯗꯤ ꯍꯧꯖꯤꯛꯄꯣ ꯑꯗꯨꯝ꯫ ꯔꯤꯀꯣꯏꯁ ꯊꯥꯔꯛꯈꯤꯗ꯭ꯔꯦ꯫
ꯌꯥ꯫
ꯑꯁ ꯅꯣꯏꯆꯦꯗꯤ ꯈꯪꯗꯕꯅꯤ꯫ ꯍꯥꯏꯔꯨꯅꯣ ꯃꯁꯥꯛ ꯌꯥꯝ ꯊꯤꯟ ꯐꯖꯖꯥꯠꯅꯤ꯫
ꯑꯁ ꯑꯩꯈꯣꯏ ꯏꯪꯂꯤꯁ ꯇꯤꯆꯔ ꯍꯧꯖꯤꯛ ꯅꯥꯒꯥ ꯑꯃ ꯑꯣꯏꯕ ꯃꯁꯛ ꯈꯤꯐꯖ ꯑꯃ꯫
ꯑꯗꯣ ꯍꯧꯖꯤꯛꯀꯤ ꯑꯣꯖꯥꯁꯦ ꯃꯤ ꯃꯌꯥꯝꯅ ꯑꯩꯈꯣꯏ ꯏꯃꯥ ꯃꯌꯥꯝꯅ ꯑꯍꯥꯟꯕꯗ ꯃꯥꯁꯦ꯫ ꯉꯥꯎꯔꯝꯕꯅꯦꯕ ꯊꯤ ꯐꯖꯥꯅꯦꯕ ꯑꯩꯗꯤ ꯕ꯭ꯂꯦꯛꯁꯦ ꯐꯖ ꯉꯥꯎꯖꯩꯑꯕ ꯏꯁꯥꯁꯨ ꯕ꯭ꯂꯦꯛ ꯑꯗꯨꯝ ꯁꯦꯠꯂꯦꯕ
ꯑꯩꯈꯣꯏ ꯗꯤꯄꯥꯔꯠꯃꯦꯟꯒꯤ ꯆꯤꯆꯦ ꯑꯃꯒꯨꯝꯕꯅꯤ
ꯕ꯭ꯂꯦꯛ ꯅꯣꯏ ꯆꯦ ꯑꯗꯨꯝ ꯈꯪꯕꯅꯦ ꯑꯩ ꯄꯤꯡꯒꯨꯝꯕꯗꯤ ꯂꯤꯠꯂꯛꯑꯒꯗꯤꯀꯣ ꯂꯤꯠꯄꯨꯗꯤ ꯂꯤꯠꯂꯦꯕ ꯄꯤꯡꯒꯨꯝꯕꯕꯁꯦ ꯄꯥꯛ ꯂꯤꯠꯂꯦ
ꯎꯝ
ꯍꯦꯛꯇ ꯁꯦꯠꯂꯒꯅꯦ ꯑꯗꯨꯝ ꯂꯩꯗꯨꯅꯦꯕ ꯑꯗ ꯍꯧꯖꯤꯛ ꯑꯣꯖ ꯌꯥꯝ ꯋꯥꯡꯉꯦꯕ ꯑꯩꯉꯣꯟꯗꯒꯤ ꯆꯍꯤ ꯆꯍꯤ ꯊꯥꯔ ꯐꯤꯞꯇꯤꯟꯂꯥ ꯐꯣꯔ ꯐꯤꯞꯇꯤꯟ ꯐꯣꯔ ꯊꯥꯔꯇꯤꯟ ꯐꯣꯔꯇꯤꯟ ꯑꯗꯨꯃꯥꯏꯅ ꯍꯟꯕꯅꯦꯕ꯫
ꯑꯣ꯫
ꯖꯤꯝꯒ ꯁꯥꯟꯅꯅ ꯊꯤꯟ ꯅꯩꯍꯧꯏ ꯍꯧꯖꯤꯛ꯫ ꯇꯧꯏ ꯏꯁ ꯇꯧꯗꯔꯗꯤ ꯀꯩꯅꯣꯅꯦ ꯃꯤ ꯅꯣꯇꯤꯐꯤꯀꯦꯁꯟ꯫ ꯁꯟ ꯑꯣꯟ ꯊꯝꯒꯥꯏꯔꯤꯅꯤ ꯃꯥꯒꯤꯗꯃꯛꯇ꯫
ꯏꯁ ꯊꯔꯛꯇ꯭ꯔꯣ꯫
ꯊꯥꯛꯔꯛꯇꯦꯗ꯫
ꯍ
ꯃꯦꯁꯦꯁꯄꯨꯗꯤ ꯊꯥꯅꯩ ꯅꯍꯥꯟ ꯑꯃꯨꯛ ꯑꯗꯨꯁꯨ ꯄ꯭ꯔꯁꯤꯗꯦꯟ ꯂꯥꯛꯈꯤꯕꯩꯗ
ꯑꯌꯥ
ꯃꯥꯅꯦ ꯁꯦꯀ꯭ꯌꯨꯔꯔꯤꯇꯤ ꯃꯥꯒꯤ ꯑꯦꯗꯤ ꯁꯤꯗ ꯍꯥꯏꯗꯤ ꯄ꯭ꯔꯁꯤꯗꯦꯟꯒꯤ ꯕꯣꯗꯤꯒꯥꯠ ꯑꯃ ꯂꯩꯕꯗꯣ ꯅꯨꯄꯥ ꯑꯃ
ꯑꯥ ꯑꯥ ꯑꯥ
ꯑꯗꯨꯏꯗꯤ ꯄꯨꯟꯅ ꯉꯥꯎꯃꯤꯟꯅꯕ ꯑꯩꯈꯣꯏꯅ ꯉꯥꯎꯁꯤꯅ ꯁꯥꯔꯚꯤꯁꯇ ꯉꯥꯎꯕ ꯑꯗ ꯃꯥꯥꯏꯁꯤꯅ ꯄꯥꯥꯃꯦꯟꯅꯤ ꯑꯣꯏꯅ ꯃꯥꯅ ꯃꯦꯁꯦꯁ ꯊꯔꯛꯄ ꯀꯥꯏ ꯂꯩꯒꯦ ꯃꯥꯁꯦ ꯍꯧꯖꯤꯛ ꯀꯩꯅꯣꯗ ꯂꯩ ꯍꯥꯏꯕ ꯒꯕꯔꯟꯅꯔ ꯂꯦꯝꯅꯤ ꯍꯥꯏꯔꯗꯤ ꯃꯈꯥ ꯇꯥꯅ ꯑꯣ ꯍꯥꯏꯒ ꯃꯈꯥ ꯇꯥꯅ ꯋꯥꯔꯤꯁꯅꯁꯤ
ꯑꯌꯥ
ꯈꯪ ꯈꯪꯕꯅꯦ ꯃꯤ ꯑꯩꯈꯣꯏꯒꯤ ꯏꯁꯇꯣꯔꯤꯗꯅꯦ ꯀꯩꯅꯣꯒ ꯊꯥꯒꯠ ꯍꯥꯄꯗꯣ ꯈꯪꯕ꯭ꯔꯥ ꯑꯩꯈꯣꯏꯒꯤ ꯑꯦꯅꯣꯅꯤꯃꯁꯂꯤ ꯀꯣꯏꯁꯟ ꯍꯪꯕꯒ ꯂꯩꯕꯗꯣ
ꯑꯥ ꯑꯥ ꯑꯥ ꯑꯥ ꯑꯥ
ꯍꯟꯖꯤꯜꯂꯦ ꯃꯁꯤ ꯍꯟꯖꯤꯜꯂ ꯊ ꯍꯟꯖꯤꯜꯂ ꯊꯥꯖꯅ ꯊꯥꯗꯣꯏꯅꯦꯕ ꯑꯩꯁꯤꯅ ꯏꯁꯇꯣꯔꯤꯗ ꯑꯞꯂꯣꯗ ꯇꯧꯔꯛꯄꯅꯦꯕ ꯑꯗꯩꯅ ꯁꯨꯃꯥꯏꯟ ꯍꯥꯏꯕ ꯑꯃꯨꯕ ꯁꯦꯠꯄ ꯑꯃꯨꯕ ꯁꯦꯠꯄ ꯌꯥꯝ ꯐꯖꯩꯌꯦꯕ ꯃꯤꯁꯨ ꯌꯥꯝ ꯉꯧꯋꯦꯕ ꯌꯥꯝ ꯑꯁ ꯊꯤꯅ ꯐꯖꯥꯖꯥꯠꯅꯤ ꯍꯧꯖꯤꯛ ꯑꯉꯥꯡ ꯃꯁꯆꯥ ꯊꯦꯠꯅꯔꯦ ꯍꯣꯏ ꯃꯤ ꯃꯃꯤꯡ ꯌꯦꯡꯌꯕ꯭ꯔꯣ ꯍꯥꯏꯁꯦ
ꯍꯣꯏ
ꯌꯥꯗꯕꯅꯤ ꯍꯦ ꯑꯦꯟ ꯖꯤ ꯑꯦꯜꯒꯤ ꯑꯦꯅꯤꯅꯤꯃꯁꯁꯤꯗꯤ ꯌꯥꯗ ꯑꯗꯨꯗꯤ ꯑꯩꯒꯤ ꯏꯖꯠꯁꯦ ꯂꯣꯏꯔꯦꯅꯦ ꯑꯗꯨꯗꯤ ꯑꯗꯨꯅ ꯑꯣꯏꯖꯥꯠꯂꯣ ꯃꯥ ꯑꯗꯨ ꯃꯥꯗꯣ
ꯑꯁ
ꯀꯩꯅꯣ ꯇꯧꯕ ꯍꯥꯏꯇꯥꯔꯦ ꯒꯦ ꯄꯥꯔꯁꯟꯁꯤꯡ ꯌꯥꯝꯅ ꯁꯥꯎꯕꯗꯣ
ꯎꯝ
ꯑꯗꯨ ꯑꯣꯏꯕ ꯑꯗꯨ ꯍꯧꯖꯤꯛꯇꯤ ꯀꯌꯥ ꯊꯥꯒꯠꯇ꯭ꯔꯦꯗꯣ ꯑꯃꯨꯛꯇꯤ ꯊꯥꯠ ꯑꯗꯨꯗꯒꯤꯁꯨ ꯑꯩꯁꯦ ꯉꯥꯎꯕ ꯑꯃꯨꯛ ꯇꯣꯛꯈꯤꯕꯅꯦꯕ
ꯎꯝ
ꯑꯗꯨ ꯌꯥꯔꯗꯤ ꯆꯍꯤ ꯑꯃꯅꯦ ꯑꯃꯨꯛꯁ ꯑꯃꯨꯛ ꯉꯥꯎꯈꯠꯂꯛꯑꯦ ꯆꯍꯤ ꯇꯔꯦꯠ ꯐꯥꯔꯦ
ꯋꯥ
ꯇꯔꯦꯠ ꯁ ꯐꯥꯗꯔꯣꯔꯝꯅꯤ
ꯎ
ꯑꯦꯄ꯭ꯔꯤꯜ ꯁꯤꯛꯁꯇ ꯐꯥꯗꯣꯏꯅꯦ
ꯃꯥ
ꯄꯨꯡ ꯇꯔꯥꯃꯥꯊꯣꯏꯗ ꯑꯌꯨꯛꯀꯤ
ꯎꯝ
ꯇꯤꯟ ꯉꯛꯇ꯭ꯔꯣ ꯈꯪꯕꯅꯦꯕ
ꯁꯨꯅꯤ
ꯃꯣꯏꯒꯤ ꯃꯣꯏꯒꯤ ꯀꯦꯐꯦ ꯑꯃ ꯍꯥꯡꯉꯦꯕ
ꯎꯝ ꯀꯔꯝꯕꯅꯣ
ꯃꯣꯏ ꯄꯤꯄꯜ ꯀꯦꯐꯦ ꯁꯣꯔꯤ ꯀꯣꯅꯔ ꯀꯦꯐꯦꯅ ꯔꯤꯝꯁ ꯃꯅꯨꯡꯗ
ꯑꯣ
ꯑꯩꯁꯦ ꯑꯗꯨꯝ ꯆꯠꯇꯣꯏꯅꯦꯕꯀꯣ ꯆꯠꯄꯁꯤꯗ ꯃꯣꯏ ꯃꯗꯣꯝ ꯆꯥꯁꯦ ꯃꯁꯛ ꯌꯥꯝ ꯐꯖꯩ ꯃꯃꯥꯁꯨ ꯃꯁꯛ ꯌꯥꯝ ꯐꯖꯩꯌꯦꯕ ꯃꯃꯥꯗ ꯅꯠꯇꯦ ꯃꯥꯗꯤ ꯃꯁꯛ ꯌꯥꯝ ꯐꯖꯩꯑꯕꯕꯅ ꯃꯥꯗꯤ ꯄꯥꯛ ꯂꯥꯛꯊꯕꯅꯦꯕ ꯊꯣꯛꯂꯛꯇꯕꯅꯦ ꯍꯥꯏꯇꯥꯔꯦ
ꯎꯝ ꯎꯝ ꯌꯥ
ꯃꯣꯏ ꯃꯣꯏ ꯃꯗꯣꯝꯆꯥꯗꯣ ꯑꯟꯇꯤ ꯀꯧꯕꯅꯤ ꯑꯟꯇꯤꯗꯤ ꯀꯧꯅꯤ ꯃꯣꯏ ꯃ ꯂꯥꯁꯨ ꯈꯪꯗꯦ ꯌꯥꯝ ꯊꯤꯅ ꯐꯖꯕꯅꯦꯕ
ꯎ ꯋꯥ
ꯑꯗꯩ ꯏꯃꯥꯟꯕꯤ ꯃꯌꯥꯝꯁꯨ ꯂꯛꯅꯕꯤꯗꯅꯦ ꯑꯗꯨ ꯌꯦꯡꯕ ꯅꯠꯇꯦꯕ ꯑꯩꯗꯤ ꯎ ꯃꯆꯥꯅꯄꯤꯗꯤ ꯌꯦꯡꯖꯕꯅꯦ ꯑꯗꯨꯗꯤ ꯂꯣꯡꯒ ꯁꯤꯗꯅꯦꯕ ꯍꯪꯕ꯭ꯔꯥ ꯏꯔ ꯃꯌꯥꯝꯁꯤꯦ ꯂ ꯂꯛꯅꯕꯤꯗꯅꯦ ꯍꯥꯏꯕ ꯃꯣꯏꯒꯤ ꯀꯦꯐꯦꯗꯅꯦ ꯅꯤꯌꯔꯂꯤ ꯇꯦꯟ ꯀꯦ ꯑꯕꯞꯇꯤ ꯄꯩꯁꯥ ꯂꯣꯏꯔꯝꯕꯅꯤ ꯃꯣꯏ
ꯕꯥ
ꯑꯗꯣ ꯆꯠꯄꯩ ꯑꯩ ꯑꯦꯟ ꯁꯤ ꯁꯤ ꯌꯥꯀꯅꯤ ꯑꯗ ꯃꯥꯒꯤ ꯀ꯭ꯂꯥꯁꯁꯦ ꯑꯗꯨꯝ ꯑꯩꯒꯤ ꯑꯩꯒꯤ ꯀ꯭ꯂꯥꯁ ꯂꯣꯏꯔꯛꯄꯒꯤ